ꯑꯥ
ꯑ ꯒꯨꯠ ꯃꯣꯔꯅꯤꯡ ꯍꯧꯒꯠꯈ꯭ꯔꯕ꯭ꯔꯣ
ꯍꯣꯏ ꯍꯒꯠꯈ꯭ꯔꯦ ꯍꯧꯠꯂꯒ ꯆꯥꯛ ꯏꯟꯁꯥꯡ ꯊꯣꯡꯕ ꯍꯣꯏ ꯐꯖꯅ ꯇꯨꯝꯃꯦ ꯑꯥ ꯆꯥꯛ ꯌꯦꯟꯁꯥꯡ ꯊꯣꯡꯕ ꯂꯣꯏꯈ꯭ꯔꯦ ꯑꯗꯣ ꯅꯣꯡ ꯆꯨꯕꯒꯤ ꯑꯗꯨꯝ ꯂꯩꯔꯤ ꯑꯁ
ꯑꯩꯗꯤ ꯍꯧꯒꯠꯇ꯭ꯔꯤꯗ ꯍꯧꯒꯠꯄꯗꯣ ꯇꯜꯂꯦ ꯉꯁꯤ ꯗꯨꯝ ꯇꯨꯝ
ꯍꯣꯏ ꯇꯞꯄ ꯍꯥꯎꯒꯠꯂꯣꯗ ꯑꯧ
ꯑꯁ ꯑꯩꯒꯤ ꯃꯪꯀꯣ ꯉꯁꯤ ꯎꯝ ꯑꯩꯒꯤ ꯃꯪꯗꯀꯣ ꯑꯩꯗꯣ ꯑ ꯑꯗꯨꯝ ꯂꯨꯍ‌ꯣꯡ ꯂꯨꯍꯣꯡꯕ ꯃꯥꯡ ꯅꯨꯃꯤꯠ ꯑ ꯅꯨꯃꯤꯠ ꯑꯍꯨꯝ ꯃꯥꯟꯈ꯭ꯔꯦꯅ ꯑꯩꯒꯤ ꯃꯥꯡꯗ ꯑꯗꯨꯝ ꯃꯥꯜꯂꯝꯃꯦ ꯑꯩꯅ ꯐꯥꯔꯁ ꯃꯥꯟꯕꯗ ꯅꯨꯄꯥ ꯑꯃ ꯑꯩꯈꯣꯏꯒꯤ ꯑꯥ ꯒꯛ ꯑꯩꯈꯣꯏ ꯏꯆꯦ ꯈꯣꯏꯒꯤ ꯒ꯭ꯔꯥꯟ ꯐꯥꯗꯔ ꯑꯃ ꯁꯤꯈ꯭ꯔꯕꯗꯣ ꯑꯗꯨꯒ ꯂꯨ ꯍꯣꯡꯉꯦ ꯍꯥꯏꯌꯦ ꯑꯗꯨꯒ ꯑꯃꯥꯡ ꯃꯅꯥ ꯃꯤ ꯑꯃꯕꯨ ꯂꯨꯍꯣꯡꯉꯦ ꯍꯥꯏꯌꯦ ꯑꯗꯨꯝ ꯑꯩꯒꯤ ꯃꯪ ꯐꯠꯇꯕꯁꯤꯒ ꯉꯁꯤꯗꯣ
ꯑꯥ ꯑꯥ
ꯐꯅ ꯄꯊꯅ ꯇꯧꯗꯔꯗꯤ ꯌꯥꯗꯦ ꯑꯩ ꯏꯆꯦꯉꯣꯟꯗ ꯑꯗꯨꯝ ꯑꯩꯅ ꯃꯪꯏ ꯂꯤꯔꯒ ꯂꯩꯔꯤꯅꯦ ꯑꯩꯒꯤ ꯃꯪꯗ ꯑꯥ ꯏꯆꯦ ꯑꯩ ꯅꯨꯃꯤꯠ ꯑꯍꯨꯝꯅꯦ ꯂꯨꯍꯣꯡꯕ ꯃꯤꯕꯨ ꯑꯩꯅ ꯃꯟꯕꯗꯣ ꯑꯩ ꯑꯩꯗꯨꯝ ꯂꯨꯍꯣꯡꯔꯒ ꯃꯪꯗ ꯂꯨꯍꯣꯡꯔꯒ ꯂꯩꯌꯦ ꯍꯥꯏꯅ ꯑꯩ ꯏꯆꯦꯉꯣꯟꯗ ꯑꯗꯨꯝ ꯂꯤꯔꯒ ꯑꯩꯒꯤ ꯃꯪꯗ ꯂꯩꯕ ꯑꯗꯨ ꯑꯁ ꯍꯧꯖꯤꯛ ꯅꯤꯡꯁꯤꯡꯂꯦ ꯑꯥ ꯑꯩꯒꯤ ꯃꯥꯡ ꯃꯥꯡꯒꯤꯅꯦ ꯑꯗꯨꯝ ꯂꯤꯕꯗꯣ ꯑꯩꯒꯤ ꯃꯥꯡꯗ ꯃꯥꯡ ꯉꯥꯛꯇꯅꯤ ꯏꯆꯦꯉꯣꯟꯗꯗꯤ ꯑꯩ ꯀꯔꯤꯁꯨ ꯂꯤꯗꯤꯔꯦ ꯉꯁꯤ ꯉꯥꯛꯇ ꯃꯥꯟꯕꯅꯤꯗ ꯉꯁꯤ ꯉꯥꯛꯇ ꯃꯥꯟꯕꯅꯦ ꯑꯗꯨ ꯑꯣꯏꯔꯁꯨ ꯑꯩꯒꯤ ꯃꯥꯡꯗꯀꯣ ꯑꯁ ꯅꯨꯃꯤꯠ ꯑꯍꯨꯝ ꯁꯨꯈ꯭ꯔꯦ ꯑꯩ ꯑꯁꯤ ꯃꯥꯟꯕꯗꯣ ꯅ ꯑꯗꯨꯝ ꯂꯤꯔꯒ ꯂꯩꯕ ꯐꯠꯇ‌ꯦꯀ‌ꯣ
ꯍꯣꯏ ꯃꯪꯗ‌ꯤ ꯃꯪꯕꯨꯗꯤ ꯃꯪꯉ‌ꯦ ꯑꯗꯨꯁꯨ ꯃꯪꯁꯨ ꯑ ꯀꯩꯅꯣ ꯑ ꯂꯧꯗꯕ ꯌꯥꯗꯦ ꯍꯥꯏꯗꯤ ꯑꯥ ꯈꯔꯗꯤ ꯃꯪꯗꯒꯤ ꯁꯥꯏꯟ ꯄꯤꯕꯁꯨ ꯃꯌꯥꯝ ꯌꯥꯎꯋꯦꯕꯀꯣ
ꯎꯝ
ꯑꯗꯨꯅ ꯃꯥꯡꯅ‌ꯦ ꯍꯥꯏꯅ ꯂꯥꯎꯕ ꯑꯥ ꯑꯁꯤꯗꯤ ꯃꯪꯅꯤ ꯍꯥꯏꯅ ꯀꯦꯌꯔ ꯂꯧꯗꯕꯤ ꯊꯝꯕꯁꯨ ꯌꯥꯗꯦꯕ
ꯍꯣꯏ
ꯑꯩ ꯑꯩꯁꯨ ꯑꯩ ꯌꯨꯝ ꯑꯅꯧꯕ ꯑꯩꯅ ꯁꯥꯕ ꯌꯨꯝꯗ ꯆꯪꯕ ꯀꯥꯟꯗꯀꯣ ꯍꯦꯛ ꯆꯪꯕ ꯅꯨꯝꯃꯠꯇꯗꯤ ꯎꯗꯦ ꯑꯗꯨꯕꯣ ꯎꯝ ꯀꯩꯅꯣꯗ ꯌꯨꯝ ꯁꯪ ꯀꯥꯕ ꯂꯣꯏꯔꯒ ꯅꯨꯃꯤꯠ ꯑꯍꯨꯝ ꯁꯨꯕ ꯀꯥꯟꯗꯀꯣ ꯑꯦ ꯅꯨꯃꯤꯠ ꯑꯍꯨꯝꯅꯤ ꯍꯞꯇꯥ ꯑꯃ ꯍꯦꯟꯕ ꯀꯥꯟꯗ ꯑꯩꯒꯤ ꯃꯪꯗꯣ ꯑꯗꯨꯗꯤ ꯑꯩꯒꯤ ꯃꯥꯡ ꯊ꯭ꯔꯤ ꯇꯥꯏꯝꯁ ꯎꯑꯦꯕ ꯑꯩꯗꯣ ꯀꯔꯤꯔꯥ ꯍꯥꯏꯔꯒ ꯑꯩ ꯑꯩꯒꯤ ꯃꯪꯗ ꯑꯩꯒꯤ ꯌꯨꯝꯗꯨꯗ ꯅꯨꯄꯥ ꯑꯃꯁꯦ ꯑꯗꯨꯝ ꯂꯩꯔꯝꯕ ꯃꯁꯛꯇꯤ ꯉꯁꯤꯁꯦ ꯑꯩꯅ ꯈꯪꯕ ꯃꯤ ꯑꯃꯒꯤ ꯃꯁꯛ ꯑꯣꯏꯔꯅꯤ ꯑꯗꯣ ꯍꯌꯦꯡꯁꯦ ꯃꯤ ꯑꯩꯅ ꯈꯪꯕ ꯃꯤ ꯃꯁꯛ ꯑꯇꯣꯞꯄ ꯃꯤ ꯃꯁꯛ ꯑꯣꯏꯔꯅꯤ ꯃꯊꯪꯗꯗꯤ ꯃꯤ ꯑꯇꯣꯞꯄ ꯃꯁꯛ ꯑꯗꯨꯝ ꯑꯣꯏꯕ ꯅꯨꯄꯥꯗꯤ ꯑꯗꯨꯝ ꯅꯨꯄꯥ ꯑꯣꯏꯕ
ꯑꯗꯣ ꯃꯥꯁꯦ ꯀꯔꯤ ꯇꯧꯕ꯭ꯔꯥ ꯍꯥꯏꯔꯗꯤ ꯑꯩꯒꯤ ꯆꯥꯛꯈꯨꯝꯗ ꯆꯥꯛ ꯁꯦ ꯑꯗꯨꯝ ꯃꯊꯟꯇ ꯑꯩꯒꯤ ꯆꯥꯛꯄꯨꯗꯒꯤ ꯂꯧꯊꯣꯛꯑꯒ ꯆꯥꯛꯁꯦ ꯑꯗꯨꯝ ꯆꯥꯕ ꯑꯗꯨꯁꯨ ꯑꯩꯅ ꯆꯥꯛ ꯆꯥꯗ꯭ꯔꯤꯉꯩꯗ ꯑꯗꯨꯝ ꯆꯥꯕ ꯑꯁ ꯀꯔꯤꯅꯣꯅꯦ ꯑꯁꯤ ꯅꯨꯞ ꯅꯨꯄꯥꯁꯦ ꯑꯩꯒꯤ ꯃꯥꯡ ꯑꯦ ꯑꯩꯅ ꯆꯥꯛ ꯆꯥꯗ꯭ꯔꯤꯉꯩꯗ ꯀꯔꯤꯅꯣꯅꯦ ꯑꯩꯒꯤ ꯆꯥꯛꯐꯨꯗꯒꯤ ꯑꯗꯨꯝ ꯆꯥꯛꯂꯧꯔꯒ ꯑꯗꯨꯝ ꯆꯥꯏꯌꯦꯅ ꯑꯩꯗꯣ ꯑꯗꯨꯝ ꯈꯜꯂꯒ ꯍꯥꯏꯕꯗꯤ ꯉꯝꯗꯕ ꯃꯉꯣꯟꯗ ꯑꯗꯨꯝ ꯈꯜꯂ ꯈꯜꯂꯕ ꯑꯩꯁꯦ ꯑꯍꯨꯝꯗ ꯃꯪꯉꯦ ꯑꯗꯨꯒꯤ ꯑꯩ ꯏꯃꯥꯗ ꯍꯥꯏꯕꯀꯥꯟꯗ ꯑ ꯅꯪꯒꯤ ꯆꯥꯛꯈꯨꯝꯗ ꯃꯤꯅ ꯆꯪꯉꯒ ꯆꯥꯕꯗꯤ ꯐꯠꯇꯦ ꯑꯃꯈꯛ ꯅꯠꯇꯦ ꯑꯍꯨꯝꯗ ꯑꯣꯏꯕꯅꯤꯅ ꯄ꯭ꯔꯊꯅꯥ ꯇꯧꯊꯣꯛꯑꯣ ꯍꯥꯏ ꯑꯗꯨꯒꯤ ꯏꯕꯥꯅꯤꯗꯣ ꯆꯔꯆ ꯂꯤꯗꯔ ꯈꯣꯏ ꯈꯔ ꯀꯧꯔꯒ ꯄ꯭ꯔꯊꯅꯥ ꯇꯧꯊꯣꯛꯑꯦ
ꯑꯣ
ꯑꯗꯨ ꯃꯇꯨꯡꯗꯒꯤꯗꯤ ꯇꯥꯎꯗꯔꯦ
ꯑꯣ ꯑꯆꯥ ꯑꯠꯆꯥ ꯑ ꯐꯠꯇꯤꯗ ꯎꯝ ꯎꯝ ꯑꯗꯨ ꯄ꯭ꯔꯊꯅꯥ ꯇꯧꯕ ꯀꯥꯟꯗ ꯀꯔꯤꯁꯨ ꯍꯥꯏꯗꯤꯦ ꯍꯥꯏꯗꯦꯀꯣ
ꯍꯥꯏꯗꯤ ꯑ ꯑꯗꯨꯝ ꯑꯗꯨꯒꯨꯝꯕ ꯕꯤꯖꯟꯒꯨꯝꯕ ꯂꯩꯕꯒꯤ ꯀꯧ ꯎꯝ ꯑꯗꯨꯒꯨꯝꯕꯗꯤ ꯀꯧꯗꯣꯏꯕꯀꯣ ꯑꯗꯨꯝ ꯂꯤꯗ ꯑꯩꯈꯣꯏ ꯈꯛ ꯇ ꯏꯆꯝ ꯆꯝꯅ ꯀꯧꯔꯒ
ꯑ ꯀꯥꯎꯔꯀ ꯇꯧꯈꯤꯈꯤꯕꯒꯂꯤ ꯆꯥꯛ ꯆꯥꯔꯦ ꯁꯤꯅ ꯀꯧꯕ ꯑꯩꯅ ꯉꯁꯥꯏ ꯆꯥꯔꯨꯁꯦꯅ ꯉꯥꯏꯕ ꯀꯥꯟꯗ ꯃꯥꯅ ꯀꯣꯏꯕ ꯆꯠꯈꯤꯕ
ꯑꯣꯥ
ꯑꯗꯨꯒꯤ ꯍꯧꯖꯤꯛꯇ ꯑꯃꯨꯛꯀ ꯂꯥꯛꯄ ꯃꯜꯃꯦ
ꯑꯠꯆꯥ ꯑꯠꯆꯥ ꯑꯗꯨꯒ ꯑꯁꯤ ꯂꯣꯏꯔꯒ ꯆꯥꯔꯣꯅꯦ ꯑꯩꯁꯨ ꯁꯤ ꯂꯣꯏꯔꯒ ꯍꯧꯒꯠ ꯈ꯭ꯔꯅꯤ ꯑꯗꯨ ꯑꯩꯈꯣꯏꯀꯣ ꯅꯨꯡꯊꯤꯟꯒꯨꯝꯕꯗ ꯇꯧꯁꯤꯀꯣ ꯐꯖꯅ ꯇꯧꯁꯤꯒꯣ ꯅꯪ ꯐ꯭ꯔꯤ ꯂꯩꯕ ꯀꯥꯟꯗ ꯍꯧꯖꯤꯛꯇꯤ ꯁꯤ ꯂꯣꯏꯔꯒ ꯑꯗꯨꯝ ꯆꯥꯕ ꯇꯧꯑꯉꯣꯏꯁꯨ ꯆꯥꯛꯂꯝ
ꯑꯥ ꯍꯣꯏ ꯍꯣꯏ ꯅꯪꯁꯨ ꯑꯗꯨ ꯇꯧꯔꯒ ꯉꯁꯤꯗꯤ ꯇꯧꯕ ꯌꯥꯕ ꯃꯈꯩ ꯑꯩ ꯑꯩꯁꯨ ꯇꯧꯒꯦ ꯅꯪꯁꯨ ꯇꯧꯔꯛꯑꯣ ꯑꯗꯨꯃꯥꯏꯅ ꯇꯧꯁꯦ
ꯍꯣꯏ ꯍꯣꯏ
ꯎꯆꯥꯅꯨꯄꯤ ꯑ ꯍꯍ ꯏꯆꯥꯅꯨꯄꯤ ꯂꯩꯔꯤꯗ ꯁꯤꯗ ꯁꯟꯅꯔꯒ ꯂꯩꯌꯦ
ꯑꯥ ꯑꯥ ꯍꯥꯏꯅꯦ ꯇꯨꯃꯤꯟꯅ ꯂꯩꯕꯗꯣ ꯌꯥꯝꯅꯨꯡꯁꯤꯅꯦꯍꯦ
ꯆꯨꯞꯄꯩꯅꯦ ꯑꯥ ꯆꯨꯄꯒꯤ ꯑꯦꯍꯦꯍꯦ
ꯇꯥꯏ ꯍꯝ
ꯆꯨꯞꯄꯒ ꯂꯩꯕꯒꯤꯌꯦ
ꯑꯗꯨꯒꯤ ꯑꯣꯏꯔꯝꯒꯅꯤꯕ ꯃꯥꯁꯦ
ꯎꯝ
ꯇꯨꯃꯤꯟ ꯇꯨꯃꯤꯟꯅ ꯆꯈ꯭ꯔꯕꯗꯣ
ꯃꯆꯥꯅꯨꯄꯤꯕꯣ ꯃꯆꯥ ꯕꯣꯆꯨꯆꯨ ꯄꯤꯃ ꯄꯦꯃꯪꯒꯦ ꯃꯥꯅꯑꯗꯤꯕꯤ ꯕꯤꯌꯔꯕꯣ ꯑꯩꯉꯣꯟꯗ ꯑꯗꯨ ꯄꯤꯃꯥꯒ ꯄꯤꯃꯥꯡ ꯄꯤꯃꯥꯡꯒꯨꯝꯕ ꯁꯥ ꯁꯥꯔꯒ ꯂꯥꯁ ꯗꯤ ꯇꯦꯗꯤꯚꯤꯌꯔ ꯂꯧꯊꯣꯛꯑꯒ ꯃꯥ ꯑꯣꯏꯅ ꯃꯪꯈꯤꯕ ꯋꯥ ꯑ ꯊꯛꯈꯤꯕ ꯋꯥꯅꯤꯗ ꯍꯦ
ꯑꯥ ꯍꯦꯍꯦ ꯑꯩꯈꯣꯏꯒꯤ ꯑꯉꯥꯡ ꯑꯃ ꯂꯩ ꯑ ꯃꯥꯁꯨꯀꯣ ꯆꯍꯤ ꯑꯍꯨꯝꯅꯦ ꯑꯩꯈꯣꯏꯒꯤ ꯑꯉꯥꯡꯀꯣ ꯑꯩꯈꯣꯏ ꯑꯌꯥꯝꯕꯒꯤ ꯑꯉꯥꯡ
ꯑꯥ
ꯎꯝ ꯃꯥꯒꯤ ꯗꯣꯜꯗꯣ ꯑꯇꯣ ꯃꯆꯥ ꯂꯩꯕꯗꯣ ꯄꯨꯔꯒ ꯆꯨꯆꯨꯞ ꯄꯤꯒꯦ ꯆꯨ ꯆꯨ ꯄꯤꯒꯦ ꯍꯥꯏꯔꯒ ꯃꯥꯒꯤ ꯐꯨꯔꯤꯜ ꯂꯧꯊꯣꯔꯒ ꯄꯤꯔꯒ ꯂꯩꯕ ꯑꯗꯨꯒ ꯑꯩꯉꯣꯟꯗꯁꯨ ꯑꯩꯉꯣꯟꯗ ꯑꯅꯥꯏ ꯅꯥꯏ ꯀꯧꯋꯦꯕ ꯑꯅꯩ ꯅꯪꯒꯤꯁꯨ ꯆꯨꯆꯨ ꯑꯆꯧꯕ ꯂꯩꯌꯦꯀꯣ ꯑꯗꯨꯝ ꯍꯪꯕꯅꯦ ꯃꯥꯅ ꯎꯝ
ꯅꯣꯛꯅꯤꯡꯕꯅꯦ ꯃꯥꯅ ꯉꯁꯥꯏ ꯆꯨꯆꯨ ꯄꯤꯒꯦ ꯆꯨ ꯆꯨ ꯄꯤꯒꯦ ꯍꯥꯏꯅ ꯑꯩꯒꯤ ꯐꯨꯔꯤꯠ ꯆꯤꯡꯇꯠꯂꯒ ꯄꯤꯕ ꯄꯤ ꯄꯤꯔꯒ ꯂꯥꯁꯇꯗꯤ ꯃꯥ ꯑꯣꯏꯅ ꯑꯗꯨꯝ ꯖꯣꯏ ꯑꯗꯒꯤ ꯑꯩꯅ ꯅꯣꯛꯄꯒꯤ ꯃꯥꯁꯨ ꯅꯣꯛꯂꯒ ꯑꯗꯨꯝ ꯊꯛꯑꯦ
ꯎꯝ
ꯑꯍꯦ ꯅꯨꯡꯁꯤꯕꯅꯤꯗ ꯑ
ꯏꯃꯥ ꯃꯥꯅ ꯍꯥꯏꯌꯦ ꯏꯃꯥꯒꯤꯗꯤ ꯆꯨꯆꯨ ꯑꯆꯧ ꯑꯆꯧꯕ ꯂꯩꯏ ꯅꯪꯒꯤꯁꯨ ꯂꯩꯕ꯭ꯔꯥ ꯍꯥꯏ
ꯍ
ꯑꯥꯏ ꯅꯣꯛꯅꯤꯡꯕꯅ ꯖꯤꯒꯗꯧꯔꯦ ꯑꯩꯅ ꯂꯩꯇꯦ ꯍꯥꯏꯔꯒ ꯀꯔꯤꯒꯤꯔꯣ ꯑꯗꯨ ꯅꯪꯒꯤ ꯕꯤꯕꯤ ꯊꯣꯛꯄ ꯀꯥꯟꯗ ꯀꯔꯤꯅ ꯆꯨ ꯆꯨ ꯇꯧꯒꯦꯔꯥ ꯑꯗꯨꯗꯤ ꯗꯨꯝ ꯑꯨꯝ ꯍꯪꯕꯀꯣ ꯑꯩꯅ ꯅꯪꯒꯤ ꯆꯨꯆꯨ ꯄꯤꯒꯅꯤ ꯍꯥꯏꯕ ꯅꯪꯒꯤ ꯆꯨ ꯆꯨ ꯄꯤꯒꯅꯤ ꯍꯥꯏꯔꯑ ꯑ ꯑꯩꯒꯤ ꯆꯨꯆꯨ ꯌꯥꯕ꯭ꯔꯥ ꯌꯥꯕ꯭ꯔꯥ ꯍꯥꯏꯔ ꯌꯥꯝ ꯍꯔꯥꯎꯔ ꯂꯩꯌꯦ ꯃꯥꯁꯦ ꯄꯣꯛꯄ ꯀꯥꯟꯗ ꯃꯥꯒꯤꯄꯤ ꯌꯦ ꯑꯥꯏꯌꯦ ꯑꯁ ꯁꯤꯅꯨꯄꯤꯁꯤꯁꯨ ꯃꯤꯉꯣꯟꯗ ꯑꯗꯨ ꯍꯥꯡꯕꯗꯤ ꯃꯤ ꯂꯩ ꯃꯤꯉꯣꯟꯗ ꯍꯥꯡꯔꯗꯤ ꯏꯀꯥꯏꯌꯦꯅꯤ ꯅꯣꯡꯒꯤ ꯆꯨꯆꯨ ꯑꯆꯧꯕ ꯂꯩꯕ꯭ꯔꯥ ꯍꯥꯏꯔꯒ ꯀꯣ
ꯃꯣꯏꯗꯤ ꯀꯌꯥꯝ ꯒ꯭ꯌꯥꯟ ꯇꯥꯗꯕꯒꯦ
ꯍꯣꯏ ꯑꯗꯨ ꯃꯥꯒꯤ ꯃꯃꯥꯒꯤꯗꯤ ꯌꯥꯝ ꯆꯥꯎꯕ ꯂꯩ ꯍꯥꯏ ꯃꯥꯒꯤ ꯃꯃꯥꯁꯨ ꯇꯥꯔꯗꯤ ꯅꯣꯡꯅꯤꯡꯒꯅꯤ ꯑꯩꯒꯤ ꯏꯃꯥꯒꯤꯗꯤ ꯑ ꯆꯥꯎꯕ ꯂꯩ ꯍꯥꯏꯔꯒꯀꯣ
ꯑ
ꯑꯩ ꯑꯗꯨꯗ ꯆꯨ ꯆꯨ ꯇꯧꯕꯅꯤ ꯇꯧꯝꯕꯅꯦ ꯍꯥꯏꯔꯒ ꯂꯩ ꯅꯦ ꯑꯗꯨ ꯅꯨꯄꯤꯗꯣ ꯌꯥꯝ ꯅꯨꯡꯁꯤꯕꯅꯦ ꯍꯣꯏ ꯃꯥꯒꯤ ꯏꯃꯥꯒꯤꯗꯤ ꯌꯥꯝ ꯁꯑꯣ ꯍꯥꯏꯌꯦꯅꯤꯃꯒꯤꯗꯦ ꯑꯣ
ꯅꯅꯤ
ꯑꯗꯨ ꯌꯥꯝꯌꯥꯝ ꯂꯧꯣꯛꯈ꯭ꯔꯕꯅꯦ ꯑꯩꯅ ꯃꯥꯒꯤ ꯋꯥꯔꯤ ꯑ ꯑꯎꯕꯒꯤ ꯃꯇꯧꯗꯨꯣ ꯌꯦꯡꯂꯒꯀꯣ
ꯎꯝ ꯎꯝ ꯍ
ꯨꯁꯨꯨ ꯀꯥꯟꯅ ꯆꯥꯎ ꯃꯥꯅꯦ ꯃꯥꯒꯤ ꯃꯥꯒꯤꯁꯦ
ꯑꯣꯏꯔꯝꯒꯅꯤ
ꯑ ꯑꯗꯨ ꯃꯥ ꯍꯦꯛ ꯍꯧꯒꯠꯄꯗ ꯑꯩꯉꯣꯟꯗ ꯂꯥꯛꯈꯤꯅꯤ ꯂꯔꯀꯥꯟ ꯥꯏꯕꯤꯕꯤ ꯄꯠ ꯃꯍ ꯍꯥꯏꯥꯏ ꯑꯗꯨꯝ ꯍꯥꯏꯒꯅꯤ ꯕꯦꯕꯤ ꯂꯥꯛꯇ꯭ꯔꯤꯕ꯭ꯔꯣ ꯂꯥꯛꯇ꯭ꯔꯤꯕ꯭ꯔꯣ ꯑꯗꯨꯝ ꯍꯥꯏꯒꯅꯤ ꯑꯗꯨꯒ ꯌꯦꯡꯒꯅꯤ ꯑꯗꯨꯒ ꯃꯥꯁꯦ ꯆꯨꯞ ꯇꯧꯔꯒ ꯑꯃꯨꯛ ꯆꯠꯈ꯭ꯔꯅꯤ ꯑꯗꯨ ꯉꯥꯏꯍꯥꯛꯇꯪ ꯂꯩꯔꯒ ꯍꯣꯏ ꯉꯥꯏꯍꯥꯛꯇꯪ ꯂꯩꯔꯒ ꯑꯗꯨ ꯍꯥꯡꯒꯅꯤ ꯕꯦꯕꯤ ꯂꯥꯛꯇ꯭ꯔꯤꯕ꯭ꯔꯣ ꯍꯥꯡꯉꯅꯤ ꯑꯗꯨꯝ ꯍꯥꯡꯉꯅꯤ ꯃꯥꯁꯦ ꯑꯗꯨ ꯑꯗꯨꯝ ꯂꯥꯛꯇꯕꯒꯤ ꯃꯥꯒꯤ ꯃꯃꯥꯡꯉꯣꯟꯗ ꯍꯪꯅꯤꯅꯥ ꯑꯅꯥꯒꯤ ꯕꯦꯕꯤ ꯀꯩꯗꯧꯉꯥꯏ ꯂꯥꯛꯀꯦꯔꯥꯅꯀꯣ ꯃꯃꯥꯡꯉꯣꯟꯗ ꯑꯗꯨꯝ ꯍꯥꯡꯕ ꯆꯠꯂꯅꯤ
ꯑꯗꯨꯝ ꯇꯧꯅꯤ ꯑꯩꯈꯣꯏꯒꯤ ꯅꯨꯄꯤ ꯁꯤꯗ ꯂꯩꯕ ꯅꯨꯄꯤꯁꯤ
ꯌꯥꯝ ꯅꯨꯡꯁꯤꯌꯦ
ꯎꯝ ꯑꯗꯨ ꯕꯦꯕꯤ ꯂꯥꯛꯄ ꯀꯥꯟꯗ ꯃꯥꯒꯤ ꯃꯅꯥꯛꯇ ꯇꯨꯝꯒꯅꯤ ꯍꯥꯏꯅꯀꯣ
ꯑꯦ ꯑꯦ
ꯅꯣꯏ ꯑꯩꯉꯣꯟꯗ ꯇꯨꯝꯕ ꯌꯥꯔꯣꯏꯅꯗ
ꯍꯥꯏꯒꯅꯤ ꯃꯥꯒꯤ ꯆꯨ ꯆꯨ ꯄꯤꯔꯒ ꯃꯥꯅ ꯃꯥꯒꯤ ꯃꯅꯥꯛꯇ ꯇꯨꯝ ꯍꯥꯟꯒꯅꯤ ꯍꯥꯏ
ꯎꯝ
ꯅꫭꯛꯅꯤꯡꯕꯅꯤꯗ
ꯑ ꯅꫭꯛꯅꯤꯡꯉꯦ ꯑꯉꯥꯡ ꯑꯩꯈꯣꯏꯗꫭ ꯌꯥꯝ ꯏꯅꯣꯁꯦꯟ ꯑꯣꯏꯔꯒ
ꯎꯝ
ꯅꯍꯥꯟ ꯀꯣ
ꯑꯥ
ꯑꯁꯤ ꯑꯉꯥꯡ ꯎꯕ ꯃꯇꯝꯗ ꯊ꯭ꯔꯤ ꯃꯟꯁꯀꯨꯝꯕ ꯁꯗ ꯊ꯭ꯔꯤ ꯃꯟꯊꯁꯨ ꯁꯨꯨ ꯐꯥꯠꯇ꯭ꯔꯤꯗ ꯊ꯭ꯔꯤ ꯃꯟꯁ ꯔꯟꯅꯤꯡꯒꯨꯝꯕꯗ ꯑꯩꯒꯤ ꯎꯃꯪꯗ ꯑꯗꯨꯝ ꯀꯔꯤꯅꯣ ꯑꯩꯁꯦ ꯂꯧ ꯆꯠꯂꯦ ꯂꯧ ꯑꯗꯨꯝ ꯆ ꯂꯦ ꯑꯩꯒꯤ ꯃꯥꯡꯗ
ꯎꯝ ꯎꯝ
ꯄꯥ ꯀꯥꯟꯗ ꯀꯔꯤ ꯀꯔꯤꯅꯣ ꯑꯗꯨꯝ ꯄꯨꯔꯛꯀꯅꯤ ꯑꯗꯨ ꯏꯆꯦꯅ ꯅꯨꯄꯥꯔꯥ ꯅꯨꯄꯤꯔ ꯅꯪꯒꯤ ꯃꯪꯗ ꯄꯨꯔꯛꯄꯁꯤꯡꯗꯣ ꯅꯨꯄꯥꯔ ꯄꯤꯔꯥ ꯑꯗꯨꯝ ꯈꯪꯒꯅꯤ ꯃꯥꯡꯗꯒꯤꯅ ꯑꯗꯨꯝ ꯍꯥꯏꯕ ꯑꯗꯨ ꯑꯩꯅ ꯂꯧ ꯆꯠꯄ ꯀꯥꯟꯗ ꯃꯔꯛ ꯃꯔꯛ ꯇꯗꯤ ꯅꯨꯄꯤ ꯄꯨꯔꯛꯑꯦ ꯅꯨꯄꯤ ꯍꯥꯏꯕꯗꯤ ꯑꯩꯈꯣꯏꯒꯤ ꯀꯔꯤ ꯍꯥꯏꯁꯤꯔꯥ ꯅꯨꯄꯤ ꯅꯠꯇꯕ ꯑꯗꯨ ꯑꯩꯈꯣꯏ ꯕꯣꯔꯥ ꯉꯥꯎꯕꯗ ꯄꯥꯏꯕ ꯃꯅꯥ ꯑꯃꯥ ꯂꯩꯌꯦꯗꯅ ꯕꯣꯔꯥꯒꯤ ꯃꯅꯥ
ꯑꯦ ꯀꯔꯤꯔꯥꯀꯣ ꯑꯗꯨꯗꯤ
ꯒꯅꯝꯗꯣ ꯒꯅꯝ ꯃꯅꯥꯗꯣ ꯑꯥ ꯑꯗꯨꯒꯨꯝꯕ ꯃꯅꯥ ꯑꯩ ꯌꯥꯝ ꯄꯨꯔꯛꯑꯦ ꯅꯣꯡꯃꯥ ꯑꯗꯨ ꯅꯣꯡꯃꯥ ꯃꯥꯗꯤ ꯀꯔꯤꯅꯣ ꯄꯨꯔꯛꯑꯦ ꯑ ꯥꯍꯦꯜꯇꯨꯗꯨ ꯅꯣꯡꯃꯗꯤ ꯍꯦꯜꯇꯨ ꯄꯨꯔꯛꯑꯦ ꯅꯣꯡꯃꯥꯗꯤ ꯀ꯭ꯌꯨ ꯀꯨꯨꯝꯚꯔꯗꯣ ꯄꯨꯔꯥꯑꯦ ꯑꯗꯨꯝ
ꯃꯤꯛꯁ ꯃꯤꯛꯁꯗ ꯄꯨꯔꯛꯑꯥꯒ ꯂꯩꯕ ꯑꯗꯨꯒꯤꯅ ꯑꯁ ꯈꯪꯗꯦꯅꯦ ꯁꯤꯗꯤ ꯎꯝ ꯑꯗꯨ ꯑꯩꯒꯤ ꯃꯤꯛꯁꯅꯦ ꯃꯔꯥꯛ ꯃꯔꯛꯇꯥ ꯑꯗꯨ ꯄꯨꯔꯛꯑꯦ ꯃꯔꯛ ꯃꯔꯛꯇ ꯅꯨꯄꯤꯒꯤꯁꯨ ꯃꯥꯟꯕ ꯃꯔꯥꯛ ꯃꯔꯛꯇꯥ ꯅꯨꯄꯥꯒꯤꯁꯨ ꯃꯥꯟꯕ ꯈꯪꯗ꯭ꯔꯦꯅ ꯑꯩꯅ ꯍꯥꯏꯕ
ꯑꯥ